ꯃꯔꯨꯞ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯨ
ꯃꯔꯨꯞ ꯑꯗꯨꯝ ꯌꯥꯅ ꯌꯥꯅꯕ ꯂꯩꯔꯤ ꯍꯥꯏꯕꯗꯨꯅꯤ ꯃꯔꯨꯞ ꯃꯔꯨꯞꯇꯤ ꯀꯔꯝ ꯀꯔꯝ ꯂꯦꯜꯂꯤ
ꯃꯗꯨꯒꯤ ꯃꯇꯥꯡꯗꯅꯤ ꯑꯩꯅ ꯃꯔꯨꯞꯇ ꯁꯨꯝ ꯋꯥꯔꯤ ꯋꯥꯇꯥꯏ ꯇꯧꯁꯦꯅ ꯍꯥꯏꯖ ꯍꯥꯏꯖꯔꯛꯏꯁꯦ ꯑꯩꯈꯣꯏꯅ ꯍꯧꯖꯤꯛꯁꯦ ꯃꯔꯨꯞ ꯑꯩꯁꯤ ꯌꯥꯝ ꯋꯥꯕ ꯍꯥꯏꯕꯗꯨ ꯑꯣꯏꯔꯦ ꯍꯥꯏꯕ ꯇꯥꯔꯦ ꯑꯩꯈꯣꯏꯒꯤ ꯁꯦꯟ ꯅꯨꯡꯊꯣꯛꯇꯕ ꯊꯕꯛ ꯁꯨꯕ ꯅꯣꯝꯕꯝ ꯈꯪꯗꯕ ꯑꯃꯗꯤ ꯁꯔꯀꯥꯔꯒꯤ ꯊꯕꯛ ꯇꯥꯟꯅꯕꯁꯨ ꯃꯗꯨꯒꯤ ꯑꯋꯥꯕ ꯀꯌꯥ ꯃꯥꯥꯏꯌꯣꯛꯅꯕꯁꯤꯒꯤ ꯃꯇꯥꯡꯗ ꯃꯔꯨꯞꯇ ꯁꯨꯝ ꯋꯥꯔꯤ ꯋꯥꯇꯥꯏ ꯇꯧꯁꯦꯅ ꯇꯧꯕꯅꯤ ꯃꯔꯨꯞꯄꯨ ꯍꯧꯖꯤꯛꯄꯨ ꯋꯥꯔꯤ ꯋꯥꯇꯥꯏ ꯁꯥꯕ ꯌꯥꯒꯗ꯭ꯔꯣ ꯊꯕꯛ ꯆꯤꯟꯕ꯭ꯔꯣ
ꯊꯕꯛ ꯀꯔꯤꯁꯨ ꯊꯣꯏꯗꯣꯛꯄ ꯂꯩꯖꯗꯦ ꯃꯔꯨꯞ ꯃꯔꯨꯞꯅ ꯁꯥꯕꯤꯅꯤꯡꯂꯤꯕ ꯋꯥꯔꯤ ꯑꯗꯨ ꯑꯗꯨꯝ ꯁꯥꯕꯤꯔꯛꯎ ꯑꯩꯁꯨ ꯑꯗꯨꯝ ꯃꯔꯨꯞꯀꯤ ꯀꯥꯟꯅꯒꯗꯕ ꯂꯩꯔꯒꯗꯤ ꯑꯩꯅ ꯈꯪꯕ ꯂꯩꯔꯒꯗꯤ ꯃꯔꯨꯞꯇꯁꯨ ꯃꯇꯦꯡ ꯄꯥꯡꯖꯒꯦ
ꯌꯥꯝ ꯅꯨꯡꯉꯥꯏꯖꯩ ꯃꯇꯝꯁꯤ ꯊꯕꯛ ꯆꯤꯟ ꯃꯤꯑꯣꯏꯗꯗꯤ ꯃꯇꯝꯁꯦ ꯑꯗꯨꯛꯀꯤ ꯃꯇꯤꯛ ꯇꯥꯡꯕ ꯍꯥꯏꯕꯗꯨꯅꯤ ꯃꯇꯝ ꯑꯃꯗ ꯃꯔꯨꯞ ꯑꯩꯍꯥꯛꯁꯨ ꯊꯕꯛ ꯌꯥꯝꯅ ꯆꯤꯜꯂꯤꯉꯩ ꯃꯇꯝꯗꯗꯤ ꯇꯨꯝꯕ ꯐꯥꯎꯕ ꯀꯥꯏꯊꯣꯛꯄ ꯁꯪꯗꯦ ꯍꯥꯏ ꯇꯥꯔꯦ ꯇꯁꯦꯡꯅ ꯁꯨꯡꯇꯨꯝ ꯇꯨꯝꯗꯕꯤꯗ ꯃꯤꯑꯣꯏꯕꯕꯁꯦ ꯂꯩꯕ ꯌꯥꯔꯒꯗꯤ ꯗꯤꯀꯣ ꯀꯥꯏꯅ ꯈꯟꯕꯁꯨ ꯌꯥꯎꯈꯤ ꯍꯥꯏꯗꯤ ꯑꯍꯤꯡ ꯆꯨꯞꯄ ꯑꯗꯒꯤ ꯅꯨꯡꯊꯤꯜꯒ ꯑꯍꯤꯡꯒ ꯅꯨꯡꯊꯤꯜꯒ ꯃꯇꯝꯁꯨ ꯑꯣꯟꯅꯔꯛꯄ ꯍꯥꯏꯇꯥꯔꯦ ꯍꯥꯏꯕꯗꯤ ꯄꯨꯡ ꯀꯨꯟꯃꯔꯤꯁꯤ ꯌꯥꯝꯅ ꯇꯦꯟꯕꯗꯧꯅ ꯐꯥꯎꯕ ꯑꯗꯨꯕꯨ ꯊꯕꯛ ꯂꯩꯇꯕ ꯃꯤꯑꯣꯏꯗ ꯍꯥꯏꯕꯗꯤ ꯇꯁꯦꯡꯅ ꯑꯩꯁꯨ ꯍꯧꯖꯤꯛ ꯊꯕꯛꯁꯤ ꯃꯄꯨꯡ ꯐꯥꯅ ꯁꯦꯟ ꯅꯨꯡ ꯇꯥꯅ ꯈꯣꯠꯄ ꯑꯗꯨ ꯑꯣꯏꯗꯦ ꯑꯗꯨꯅ ꯃꯇꯝ ꯂꯦꯟꯕꯁꯤ ꯑꯃꯨꯛꯁꯨ ꯋꯥꯏ ꯑꯃꯨꯛꯁꯨ ꯈꯪꯍꯧꯗꯦ ꯍꯥꯏ ꯇꯥꯔꯦ ꯊꯕꯛ ꯐꯪꯕ ꯅꯨꯃꯤꯠꯇꯗꯤ ꯑꯗꯨ ꯃꯔꯨꯞꯀꯤ ꯍꯥꯏꯕ ꯍꯥꯏꯗꯤ ꯂꯥꯏꯔꯤꯛ ꯂꯥꯏꯁꯨꯒ ꯃꯔꯤ ꯂꯩꯅꯅ ꯁꯦꯟ ꯅꯨꯡ ꯇꯥꯟꯕ ꯌꯥꯕ ꯍꯥꯏꯗꯤ ꯀꯥꯟꯅꯒꯗꯕ ꯇꯨꯡ ꯀꯣꯏꯅ ꯆꯠꯀꯗꯕ ꯃꯗꯨꯅ ꯁꯨꯝ ꯈꯪꯕꯒ ꯂꯩꯕꯤꯕ꯭ꯔꯥ ꯃꯗꯨꯒꯤ ꯃꯇꯥꯡꯗ ꯑꯩꯅ ꯁꯨꯝ ꯇꯧꯕ ꯌꯥꯕ ꯂꯩꯔꯒꯗꯤ ꯈꯤꯇꯪ ꯊꯝꯕꯤꯌꯨꯕ
ꯃꯔꯨꯞ ꯑꯩꯒꯤ ꯋꯥꯈꯜꯂꯣꯟꯗꯗꯤ ꯃꯗꯨꯒꯤ ꯋꯥꯈꯜꯗꯤ ꯂꯩꯖꯗ꯭ꯔꯦ ꯍꯣꯏ ꯑꯦꯛꯖꯥꯝ ꯑꯦꯛꯖꯥꯝ ꯄꯔꯤꯈꯥ ꯀꯔꯤꯒꯨꯝꯕ ꯑꯃ ꯊꯥꯔꯒ ꯆꯪꯕꯕꯨꯗꯤ ꯃꯌꯥꯝ ꯌꯥꯎꯅꯩ ꯑꯗꯨꯕꯨ ꯑꯩꯒꯤ ꯋꯥꯈꯜꯂꯣꯟꯗꯗꯤ ꯃꯗꯨꯗ ꯈꯠꯇ ꯍꯤꯔꯝ ꯑꯗꯨꯒꯤ ꯍꯤꯔꯝꯗꯨꯗ ꯉꯥꯛꯇ ꯃꯤꯠꯌꯦꯡ ꯆꯪꯗꯕꯗ ꯅꯥꯀꯟꯗ ꯊꯩꯗꯣꯔꯛꯂꯒ ꯑꯩꯈꯣꯏꯒꯤ ꯇꯣꯉꯥꯟꯕ ꯂꯅꯥꯏꯒꯤ ꯑꯣꯏꯕ ꯊꯕꯛ ꯑꯃ ꯇꯧꯔꯒ ꯃꯤꯑꯣꯏ ꯑꯃ ꯅꯠꯇ꯭ꯔꯒ ꯑꯅꯤꯗ ꯊꯕꯛ ꯄꯤꯕ ꯉꯝꯕ ꯑꯗꯣꯝꯗ ꯍꯦꯟꯅ ꯆꯠꯍꯟꯅꯤꯡ ꯃꯔꯨꯞ ꯃꯔꯨꯞꯀꯤ ꯑꯄꯥꯝꯕꯅ ꯀꯔꯤꯅꯣ ꯍꯥꯏꯕꯗꯨꯁꯨ ꯊꯝꯕꯤꯌꯨ ꯑꯩꯒꯤ ꯑꯄꯥꯝꯕꯗꯤ ꯏꯁꯥꯒꯤ ꯏꯔꯟꯅꯥꯏꯒꯤ ꯊꯕꯛ ꯑꯃ ꯍꯧꯗꯣꯛꯆꯔꯒ ꯐꯤ ꯁꯥꯕꯕꯨ ꯑꯣꯏꯔꯣ ꯃꯅꯥ ꯃꯁꯤꯡ ꯊꯥꯕꯕꯨ ꯑꯣꯏꯔꯣ ꯑꯇꯣꯞ ꯑꯇꯣꯞꯄ ꯊꯕꯛ ꯑꯇꯣꯞꯄ ꯀꯌꯥ ꯑꯃ ꯂꯩꯔꯤꯕꯁꯤ ꯏꯔꯟ ꯅꯥꯏ ꯍꯧ ꯍꯧꯗꯣꯛꯆꯔꯒ ꯑꯩꯒꯤ ꯏꯈꯥꯗ ꯊꯕꯛ ꯄꯤꯕ ꯉꯝꯕ ꯑꯗꯨꯒꯨꯝꯕ ꯋꯥꯈꯜꯂꯣꯟꯗꯣ ꯍꯦꯟꯅ ꯆꯦꯟꯍꯟ ꯅꯤꯡꯏ ꯃꯔꯨꯞ
ꯃꯔꯨꯞ ꯑꯩꯉꯣꯟꯗ ꯋꯥꯈꯜ ꯑꯃꯗꯤ ꯂꯩꯖꯩ ꯃꯁꯤꯁꯦ ꯍꯧꯗꯣꯛꯃꯤꯟꯅꯕ ꯂꯩꯇꯕꯅ ꯃꯔꯝ ꯑꯣꯏꯔꯒ ꯑꯃꯗꯤ ꯃꯤꯅ ꯀꯔꯤ ꯍꯥꯏꯈꯤꯒꯗꯒꯦ ꯍꯥꯏꯅ ꯈꯟꯕ ꯑꯃꯗꯤ ꯏꯁꯥꯅ ꯇꯝꯃꯨꯔꯤꯕ ꯃꯍꯩꯁꯤꯒ ꯑꯩꯅ ꯇꯧꯊꯣꯛꯇꯣꯏꯁꯤꯒ ꯆꯥꯟꯅꯗꯕ ꯃꯇꯝꯁꯤꯗ ꯏꯃꯨꯡ ꯃꯅꯨꯡꯅ ꯀꯔꯤ ꯐꯥꯎꯈꯤꯅꯤ ꯀꯔꯤ ꯍꯥꯏꯈꯤꯅꯤꯅ ꯏꯁꯥꯗ ꯑꯀꯤꯕ ꯑꯃ ꯂꯩꯕꯅ ꯃꯔꯝ ꯑꯣꯏꯔꯒ ꯋꯥꯔꯤꯁꯤꯡ ꯑꯁꯤ ꯍꯧꯗꯣꯛꯄ ꯉꯝꯗꯕꯅꯤ ꯑꯗꯨꯕꯨ ꯃꯔꯨꯞꯅ ꯊꯝꯕꯤꯔꯤꯕ ꯊꯧꯅꯥ ꯂꯩꯔꯕ ꯋꯥꯔꯤ ꯀꯌꯥ ꯍꯥꯏꯕꯗꯤ ꯇꯁꯦꯡꯅ ꯊꯕꯛ ꯏꯪꯈꯥꯡ ꯇꯥꯟꯅꯕ ꯑꯗꯨꯗ ꯑꯩꯈꯣꯏꯒꯤ ꯅꯠꯇꯅ ꯏꯁꯥꯅ ꯍꯣꯠꯅꯖꯕ ꯀꯌꯥ ꯑꯃ ꯌꯥꯏ ꯍꯥꯏꯕꯗꯨꯅ ꯃꯔꯨꯨꯞꯅ ꯊꯝꯕꯤꯔꯤꯁꯦ ꯑꯗꯣ ꯃꯔꯨꯞꯀꯩ ꯑꯩꯒ ꯋꯥꯈꯜ ꯆꯥꯟꯅꯕꯅꯤꯅ ꯑꯩꯅꯁꯨ ꯃꯔꯨꯞꯇ ꯃꯁꯤꯒꯤ ꯃꯇꯥꯡ ꯍꯧꯗꯣꯛꯆꯒꯦ ꯃꯔꯨꯞꯅ ꯄꯥꯝꯝꯕꯩ ꯄꯥꯝꯗꯦ ꯍꯥꯏꯕꯁꯨ ꯃꯨꯠ ꯊꯝꯕꯤꯌꯨ ꯃꯔꯨꯞ ꯑꯩ ꯄꯟꯖꯔꯛꯒꯦꯀꯣ ꯍꯥꯏꯕꯗꯤ ꯑꯩꯅ ꯍꯧꯖꯤꯛ ꯄꯥꯝꯂꯤꯕꯁꯤ ꯑꯩꯈꯣꯏꯒꯤ ꯑꯩ ꯒꯤ ꯂꯩꯔꯤꯕ ꯂꯝꯗꯝ ꯑꯁꯤ ꯌꯥꯝꯅ ꯏꯅꯥꯛ ꯈꯨꯟꯕ ꯂꯝꯗꯝꯅꯤ ꯀꯔꯝꯕ ꯃꯈꯜꯒꯤ ꯏꯅꯥꯛ ꯈꯨꯟꯕꯅꯣ ꯍꯥꯏꯕꯗ ꯁꯦꯟ ꯅꯨꯡꯒꯤ ꯋꯥꯒꯤ ꯅꯠꯇꯦ ꯃꯔꯨꯞ ꯑꯩꯅ ꯊꯝꯖꯔꯤꯕ ꯃꯇꯥꯡ ꯑꯁꯤꯗꯤ ꯑꯩꯈꯣꯏꯒꯤ ꯆꯠꯅꯕꯤ ꯑꯃꯗꯤ ꯐꯤꯖꯦꯠ ꯆꯛꯆꯥ ꯑꯗꯨꯝ ꯑꯣꯏꯅꯃꯛ ꯑꯩꯈꯣꯏꯒꯤ ꯄꯨꯋꯥꯔꯤꯒ ꯁꯥꯒꯣꯟꯅꯔꯤꯕ ꯑꯩꯈꯣꯏꯒꯤ ꯑꯁꯦꯝꯂꯒꯤ ꯋꯥꯔꯤ ꯅꯤꯡꯊꯧꯁꯤꯡꯒꯤ ꯋꯥꯔꯤ ꯑꯃꯗꯤ ꯐꯨꯡꯒꯥ ꯋꯥꯔꯤ ꯀꯌꯥ ꯑꯃ ꯎꯃꯪ ꯂꯥꯏꯒꯤ ꯋꯥꯔꯤ ꯀꯌꯥ ꯑꯃ ꯑꯩꯈꯣꯏꯒꯤ ꯃꯤꯔꯣꯜꯁꯤꯡꯁꯤꯁꯨ ꯈꯪꯗꯕꯅ ꯀꯣꯡꯒꯥꯏ ꯑꯃꯅꯤ ꯃꯔꯝ ꯑꯗꯨꯅ ꯍꯥꯏꯔꯤꯕꯁꯤꯡ ꯑꯁꯤ ꯃꯇꯝꯁꯤꯒ ꯆꯥꯟꯅꯅ ꯆꯨꯅꯅ ꯂꯩꯔꯤꯕ ꯁꯝꯅ ꯍꯥꯏꯔꯕꯗ ꯐꯦꯁꯕꯨꯛ ꯌꯨꯇ꯭ꯌꯨꯕ ꯑꯃꯗꯤ ꯏꯟꯁꯇꯥꯒ꯭ꯔꯥꯝꯅ ꯆꯤꯡꯕꯁꯤ ꯃꯤꯑꯣꯏ ꯈꯨꯗꯤꯡꯃꯛꯅ ꯄꯥꯏꯅꯔꯕ ꯉꯥꯛꯇ ꯑꯍꯜ ꯑꯉꯥꯡ ꯈꯥꯛꯇꯅ ꯃꯁꯤꯒꯤ ꯐꯝꯄꯥꯛꯁꯤꯗ ꯃꯔꯨꯞꯀ ꯄꯨꯜꯂꯒ ꯊꯕꯛꯁꯤꯡ ꯑꯁꯤ ꯍꯥꯏꯕꯗꯤ ꯌꯦꯜꯍꯧꯉꯩꯗꯒꯤ ꯂꯩꯔꯛꯂꯝꯂꯕ ꯑꯩꯈꯣꯏꯒꯤ ꯐꯖ ꯐꯖꯔꯕ ꯅꯨꯡꯁꯤ ꯅꯤꯉꯣꯟ ꯒꯤ ꯑꯃꯗꯤ ꯃꯉꯥꯏꯁꯤꯡꯒꯤ ꯑꯃꯗꯤ ꯐꯨꯡꯒꯥ ꯋꯥꯔꯤ ꯀꯌꯥ ꯑꯃꯁꯤꯡ ꯑꯁꯤ ꯈꯣꯝꯀꯠꯂꯒ ꯑꯍꯜ ꯑꯣꯏꯔꯕ ꯂꯥꯏꯑꯣꯏꯈꯤꯗꯧꯔꯕ ꯑꯃꯗꯤ ꯂꯥꯏꯑꯣꯏꯈ꯭ꯔꯕ ꯀꯌꯥꯅ ꯏꯔꯝꯕ ꯇꯥꯕꯗ ꯅꯨꯡꯁꯤꯔꯕ ꯅꯨꯡꯉꯥꯏꯔꯕ ꯑꯀꯤꯕ ꯀꯌꯥ ꯑꯃ ꯂꯩꯔꯤꯕꯁꯤꯡ ꯑꯁꯤ ꯈꯣꯝꯀꯠꯂꯒ ꯑꯩꯈꯣꯏꯒꯤ ꯃꯌꯥꯝꯗ ꯁꯦꯕꯥ ꯇꯧꯕ ꯑꯣꯏꯅ ꯁꯦꯟ ꯊꯨꯝ ꯏꯁꯥꯒꯤꯁꯨ ꯇꯥꯟꯕ ꯌꯥꯕ ꯁꯤꯒꯨꯝꯕꯒꯤ ꯇꯧꯕꯁꯤꯗ ꯃꯔꯨꯞꯇꯤ ꯀꯔꯤ ꯃꯣꯠ ꯂꯩꯕꯤꯒꯦ
ꯃꯔꯨꯞꯀꯤ ꯋꯥꯈꯜꯂꯣꯟ ꯑꯗꯨ ꯌꯥꯝꯅ ꯐꯖꯕ ꯋꯥꯈꯜꯂꯣꯟꯅꯤ ꯃꯔꯨꯞ ꯑꯩꯁꯨ ꯌꯥꯖꯅꯤꯡꯏ ꯃꯔꯨꯞꯅ ꯈꯟꯕꯤꯨꯔꯤꯕ ꯑꯗꯨ ꯌꯥꯝꯅ ꯀꯥꯟꯅꯩ ꯃꯔꯨꯞꯀꯤ ꯄꯨꯟꯁꯤꯗ ꯑꯄꯥꯝꯕ ꯊꯕꯛ ꯇꯧꯕꯤꯕ ꯍꯥꯏꯕꯁꯤꯁꯨ ꯌꯥꯝꯅ ꯀꯥꯟꯅꯩ ꯑꯗꯨꯗꯨꯒ ꯃꯔꯨꯞꯅ ꯇꯧꯒꯦ ꯈꯜꯂꯤꯕ ꯊꯕꯛ ꯑꯗꯨ ꯀꯔꯤꯁꯨ ꯀꯥꯏꯗꯦ ꯑꯗꯨꯗꯨꯒ ꯑꯗꯨꯁꯨ ꯌꯥꯝꯅ ꯀꯥꯟꯅꯒꯅꯤ ꯑꯗꯨꯒ ꯂꯩꯔꯤꯕ ꯑꯩꯈꯣꯏꯒꯤ ꯏꯔꯝꯗꯝ ꯑꯁꯤꯗꯁꯨ ꯌꯥꯝꯅ ꯀꯥꯟꯅꯕ ꯍꯧꯒꯠꯂꯛꯂꯤꯕ ꯅꯍꯥꯁꯤꯡꯗꯁꯨ ꯑꯩꯈꯣꯏꯒꯤ ꯑꯏꯕ ꯑꯣꯏꯅ ꯊꯝꯕꯤꯔꯝꯕ ꯅꯠꯇ꯭ꯔꯒꯅ ꯚꯗꯤꯑꯣ ꯑꯣꯏꯅ ꯊꯝꯕꯤꯔꯝꯕ ꯑꯁꯤ ꯌꯥꯝꯅ ꯀꯥꯟꯅꯩ ꯀꯥꯟꯅꯕꯒꯤ ꯀꯥꯟꯅꯕ ꯉꯥꯛꯇꯅꯤ ꯍꯥꯏꯕꯒꯤꯗꯤꯕ ꯅꯥꯏꯔꯣꯏ ꯍꯥꯏꯗꯨꯅ ꯊꯝꯖꯒꯦ ꯃꯔꯨꯞ ꯃꯔꯨꯞꯀꯤ ꯋꯥꯈꯜꯂꯣꯟ ꯑꯗꯨ ꯌꯥꯝꯅ ꯐꯖꯕ ꯋꯥꯈꯜꯂꯣꯟꯅꯤ ꯑꯗꯨꯒ ꯑꯩꯒꯤ ꯃꯣꯠꯇꯁꯨ ꯃꯔꯨꯞꯀ ꯄꯨꯟꯅ ꯊꯕꯛ ꯇꯧꯃꯤꯟꯅꯕꯁꯤ ꯌꯥꯝꯅ ꯅꯨꯡꯉꯥꯏꯒꯅꯤ ꯍꯥꯏꯗꯨꯅ ꯊꯝꯖꯒꯦ ꯑꯗꯨꯒ ꯃꯔꯨꯞ ꯑꯗꯨꯗꯒꯤ ꯈꯤꯇꯪ ꯅꯥꯊꯩꯔꯛꯂꯒ ꯑꯩꯈꯣꯏꯒꯤ ꯂꯝ ꯂꯝꯗꯝ ꯑꯁꯤꯒꯤ ꯃꯅꯨꯡ ꯆꯪꯁꯤꯟꯕꯗ ꯗ ꯂꯩꯕ ꯑꯩꯈꯣꯏꯅꯗꯤ ꯈꯪꯈꯤꯗꯕ ꯑꯗꯨꯉꯩꯗꯤ ꯍꯧꯖꯤꯛ ꯃꯌꯥꯝꯅ ꯈꯪꯅꯔꯤꯕ ꯃꯃꯤꯡ ꯆꯠꯂꯕ ꯃꯁꯛ ꯅꯥꯏꯔꯕ ꯂꯥꯏꯑꯣꯏꯈ꯭ꯔꯕ ꯃꯤꯑꯣꯏꯁꯤ ꯅꯠꯇꯕ ꯊꯕꯛ ꯊꯧꯔꯝ ꯀꯌꯥ ꯑꯃꯗꯗꯤ ꯆꯥꯎꯅ ꯍꯤꯔꯝ ꯀꯌꯥ ꯑꯃꯗ ꯁꯔꯨꯛ ꯌꯥꯔꯝꯕ ꯑꯗꯨꯒ ꯑꯩꯈꯣꯏꯅꯗꯤ ꯈꯪꯍꯧꯗ꯭ꯔꯕ ꯑꯗꯒꯤ ꯃꯃꯤꯡꯁꯨ ꯇꯥꯍꯧꯗ꯭ꯔꯕ ꯃꯃꯤꯡꯁꯨ ꯆꯠꯍꯧꯗ꯭ꯔꯕ ꯀꯌꯥ ꯑꯃ ꯂꯩꯔꯤꯕꯁꯤꯁꯨ ꯃꯈꯣꯏꯒꯤ ꯃꯔꯝꯗꯁꯨ ꯊꯤꯖꯤꯟꯕꯤꯕ ꯑꯗꯒꯤ ꯃꯐꯝ ꯃꯐꯝꯗ ꯆꯠꯇꯨꯅ ꯃꯈꯣꯏꯒꯤ ꯄꯥꯎꯁꯨ ꯈꯣꯝꯀꯠꯄꯤꯔꯒ ꯃꯥꯂꯦꯝꯒꯤ ꯃꯤꯄꯨꯝ ꯈꯨꯗꯤꯡꯃꯛꯇ ꯈꯪꯍꯟꯕꯁꯤꯁꯨ ꯑꯗꯨꯝ ꯀꯥꯟꯅꯒꯅꯤ ꯍꯥꯏꯗꯨꯅ ꯊꯝꯖꯒꯦ ꯃꯔꯨꯞ ꯁꯤꯒꯤ ꯃꯇꯥꯡꯗꯗꯤ ꯃꯔꯨꯞꯀꯤ ꯃꯣꯠ ꯀꯔꯤ ꯂꯩꯕꯤꯕꯒꯦ
ꯌꯥꯝ ꯅꯨꯡꯉꯥꯏ ꯃꯔꯨꯞꯀꯤ ꯋꯥꯈꯜꯂꯣꯟꯁꯤꯁꯨ ꯊꯥꯒꯠꯂꯤ ꯍꯥꯏꯕꯗꯤ ꯉꯁꯥꯏ ꯑꯩꯅ ꯄꯟꯖꯈꯤꯕꯗꯣ ꯑꯗꯨꯒ ꯆꯅꯩ ꯍꯥꯏꯖ ꯇꯥꯔꯦ ꯑꯩꯅ ꯄꯥꯝꯖꯕ ꯕꯁꯤ ꯃꯔꯨꯞ ꯑꯩꯈꯣꯏꯒꯤ ꯃꯤꯃꯥꯡ ꯊꯣꯛꯂꯒ ꯑꯣꯖꯥ ꯒꯨꯔꯨ ꯑꯍꯜ ꯂꯃꯟꯒꯤ ꯃꯃꯥꯡꯗ ꯃꯒꯨꯟ ꯂꯩꯔꯕ ꯀꯌꯥ ꯊꯝꯕ ꯃꯇꯨꯡ ꯃꯌꯥꯏ ꯆꯦꯟꯕ ꯋꯥꯍꯩ ꯍꯥꯏꯕꯁꯤ ꯃꯇꯥꯡꯁꯤꯗ ꯑꯩꯅ ꯄꯟꯖꯔꯤꯕꯁꯤ ꯃꯔꯨꯞ ꯑꯩꯈꯣꯏꯅ ꯋꯥꯁꯤ ꯋꯥ ꯆꯥꯝꯃ ꯉꯥꯡꯕ ꯃꯤꯑꯣꯏ ꯑꯃꯅ ꯂꯤꯔꯛꯄ ꯋꯥꯔꯤꯗ ꯋꯥꯔꯤꯗꯥ ꯑꯩꯈꯣꯏꯒꯤ ꯃꯒꯨꯟ ꯂꯩꯅ ꯃꯃꯜ ꯂꯩꯅ ꯇꯤꯟ ꯌꯣꯠꯊꯔꯒ ꯇꯨꯡꯒꯤ ꯈꯜꯂꯒ ꯐꯖꯔꯕ ꯍꯥꯏꯕꯗꯤ ꯑꯩꯈꯣꯏꯒꯤ ꯂꯩꯇꯦꯡꯂꯕ ꯋꯥꯍꯩ ꯈꯔꯇꯪ ꯊꯝꯃꯛꯄꯒ ꯇꯥꯕꯗ ꯀꯥꯎꯕ ꯉꯝꯂꯣꯏꯗꯕ ꯂꯧꯁꯟꯕ ꯅꯨꯡꯉꯥꯏꯕ ꯍꯦꯟꯅ ꯐꯖꯍꯟꯕꯁꯤ ꯈꯔ ꯈꯛꯇꯃꯛ ꯅꯤꯌꯣꯝ ꯆꯨꯝꯅ ꯉꯥꯡꯕꯗꯨꯅꯤ ꯃꯗꯨꯕꯨꯅꯤ ꯑꯩꯅ ꯁꯤꯗ ꯃꯐꯝ ꯑꯁꯤꯗ ꯄꯟꯖꯔꯤꯕꯁꯤ ꯃꯇꯤꯛ ꯃꯌꯥꯏ ꯂꯩꯕ ꯋꯥꯍꯩ ꯍꯥꯏꯁꯤ ꯁꯨꯃꯥꯏꯅ ꯉꯥꯡꯖꯕꯁꯤ ꯌꯥꯝꯅ ꯄꯥꯝꯖꯩ ꯑꯃꯁꯨꯡ ꯑꯩꯅ ꯃꯈꯥ ꯇꯥꯅ ꯄꯥꯝꯖꯔꯤꯁꯤ ꯑꯍꯜ ꯂꯃꯟ ꯑꯣꯖꯥ ꯒꯨꯔꯨ ꯂꯥꯏꯑꯣꯏꯈꯤꯗꯧꯔꯕ ꯑꯃꯗꯤ ꯃꯈꯣꯏꯒꯤ ꯋꯥꯈꯜꯗ ꯃꯈꯣꯏꯒꯤ ꯄꯨꯟꯁꯤꯗ ꯊꯦꯡꯅꯔꯛꯄ ꯑꯃꯗꯤ ꯇꯥꯍꯧꯕ ꯏꯄꯥ ꯏꯄꯨꯁꯤꯡꯅ ꯂꯤꯕꯤꯔꯝꯕ ꯊꯝꯕꯤꯔꯝꯕ ꯑꯩꯈꯣꯏꯒꯤ ꯃꯥꯡꯐꯗ꯭ꯔꯕ ꯋꯥꯔꯤ ꯀꯌꯥ ꯑꯃ ꯆꯠꯅꯕꯤ ꯀꯌꯥ ꯑꯃ ꯂꯩꯔꯤꯕꯁꯤꯡꯁꯤ ꯈꯣꯝꯒꯠꯂꯒ ꯃꯩꯍꯧꯔꯣꯜꯗꯒꯤ ꯀꯥꯏꯗꯅ ꯆꯠꯅꯔꯛꯂꯕ ꯑꯩꯈꯣꯏꯒꯤ ꯁꯤꯟꯊꯥ ꯀꯌꯥ ꯑꯃ ꯉꯁꯤꯒꯤ ꯑꯩꯈꯣꯏꯒꯤ ꯏꯌꯥꯟ ꯇꯝꯊꯜꯂꯕ ꯂꯝꯗꯝ ꯑꯁꯤꯗ ꯃꯁꯤꯁꯤꯡ ꯑꯁꯦ ꯑꯩꯈꯣꯏꯁꯦ ꯇꯨꯝꯃꯒ ꯂꯩꯕꯒꯤ ꯃꯇꯝ ꯅꯠꯇ꯭ꯔꯦ ꯑꯩꯈꯣꯏꯁꯤ ꯃꯤꯀꯞ ꯊꯣꯛꯂꯒ ꯃꯤꯈꯥ ꯄꯣꯟꯗꯅ ꯒ꯭ꯌꯥꯟ ꯇꯥꯅ ꯏꯄꯥ ꯏꯄꯨꯁꯤꯡꯅ ꯆꯠꯅꯔꯝꯕꯁꯤꯡ ꯑꯗꯨ ꯑꯗꯨ ꯆꯠꯁꯤ ꯑꯩꯈꯣꯏ ꯑꯃꯠꯇ ꯑꯣꯏꯁꯤ ꯍꯥꯏꯕꯒꯤ ꯋꯥꯈꯜꯂꯣꯟꯗ ꯑꯩꯅ ꯀꯌꯥ ꯑꯃ ꯁꯤꯒꯨꯝꯕ ꯄꯥꯝꯖꯩ ꯑꯗꯨꯕꯨ ꯍꯥꯏꯔꯤꯕꯁꯤꯡ ꯑꯁꯤ ꯍꯥꯏꯗꯣꯛꯄꯗꯨꯃꯛꯇꯤ ꯑꯗꯨꯛꯀꯤ ꯃꯇꯤꯛ ꯂꯥꯏꯕꯗꯤ ꯑꯣꯏ ꯑꯗꯨꯕꯨ ꯊꯕꯛ ꯑꯣꯏꯅ ꯄꯥꯡꯊꯣꯛꯄꯗꯨꯗꯤ ꯌꯥꯝꯅ ꯂꯨꯒꯗꯕ ꯑꯣꯏꯕ ꯑꯗꯣ ꯁꯤꯒꯤ ꯃꯇꯥꯡꯗꯗꯤ ꯃꯔꯨꯞꯀ ꯄꯨꯟꯅ ꯊꯥꯕꯥꯛ ꯇꯧꯃꯤꯟꯅꯕꯗ ꯀꯔꯤ ꯅꯨꯡꯉꯥꯏꯇꯕ ꯅꯠꯇ꯭ꯔꯒ ꯄꯥꯝꯖꯕ ꯂꯩꯕ꯭ꯔꯥ ꯅꯠꯇ꯭ꯔꯒ ꯃꯔꯨꯞꯅ ꯀꯔꯤ ꯀꯔꯤ ꯑꯗꯨꯒꯤ ꯃꯇꯥꯡꯗ ꯀꯔꯤꯀꯔꯤ ꯊꯝꯕꯤꯅꯤꯡꯕꯒꯦ ꯑꯗꯨ ꯌꯥꯝ ꯇꯦꯟꯇꯛꯅ ꯍꯥꯏꯕꯤꯌꯨ ꯃꯔꯨꯞ
ꯆꯨꯝꯕꯅꯤ ꯃꯔꯨꯞ ꯃꯔꯨꯞꯀꯤ ꯋꯥꯈꯜꯂꯣꯟ ꯌꯥꯝꯅ ꯊꯥꯒꯠꯅꯤꯡꯉꯥꯏ ꯑꯣꯏꯕ ꯑꯗꯨꯒꯨꯝꯂꯕ ꯋꯥꯈꯜꯂꯣꯟꯅꯤ ꯃꯔꯨꯞ ꯑꯩꯒꯤꯗꯤ ꯊꯣꯏꯗꯣꯛꯄ ꯊꯝꯖꯅꯤꯡꯗ꯭ꯔꯦ ꯃꯔꯨꯞꯅ ꯂꯣꯏꯅ ꯍꯥꯏꯕꯤꯒꯦ ꯍꯥꯏꯕ ꯇꯥꯔꯦ ꯃꯔꯨꯞꯀꯤ ꯋꯥꯈꯜꯂꯣꯟ ꯑꯗꯨ ꯑꯩꯅ ꯌꯥꯝꯅ ꯄꯥꯝꯖꯕ ꯋꯥꯈꯜꯂꯣꯟꯅꯤ ꯃꯔꯨꯞꯅ ꯇꯧꯒꯦ ꯈꯜꯂꯤꯕ ꯊꯕꯛ ꯑꯗꯨ ꯃꯥꯏ ꯄꯥꯛꯅ ꯇꯧꯕ ꯉꯝꯕꯤꯌꯨ ꯑꯗꯨꯒ ꯃꯌꯥꯝꯒꯤ ꯃꯇꯦꯡ ꯄꯥꯡꯕ ꯑꯆꯧꯕ ꯑꯐꯕ ꯇꯨꯡꯒꯤ ꯍꯧꯔꯛꯀꯗꯧꯔꯤꯕ ꯅꯍꯥꯔꯣꯟꯜꯁꯤꯡ ꯍꯥꯏꯕꯗꯤ ꯅꯍꯥꯁꯤꯡꯕꯨ ꯁꯦꯝꯒꯠꯄꯤꯕ ꯉꯝꯕ ꯑꯗꯨꯒꯨꯝꯂꯕ ꯃꯇꯤꯛ ꯆꯥꯕ ꯁꯛꯅꯥꯏꯔꯕ ꯃꯤꯁꯛ ꯑꯃ ꯑꯣꯏꯕꯤꯔꯛꯎ ꯍꯥꯏꯕ ꯑꯁꯤ ꯃꯔꯨꯞꯀꯤ ꯃꯐꯝꯗ ꯊꯝꯖꯒꯦ ꯃꯔꯨꯞꯀꯤ
ꯌꯥꯝ ꯅꯨꯡꯉꯥꯏꯖꯔꯦ ꯃꯔꯨꯞꯀ ꯁꯨꯃꯥꯏꯅ ꯋꯥꯔꯤ ꯋꯥꯇꯥꯏ ꯇꯧꯕꯁꯤ ꯋꯥꯈꯜ ꯆꯥꯟꯅꯕ ꯃꯔꯨꯞ ꯑꯃꯁꯨ ꯑꯣꯏꯔꯝ ꯂꯩ ꯃꯇꯨꯡ ꯇꯥꯔꯛꯄꯗꯁꯨ ꯀꯥꯟꯅ ꯀꯥꯟꯅꯔꯕ ꯋꯥꯔꯤ ꯋꯥꯇꯥꯏ ꯀꯌꯥ ꯑꯃ ꯇꯧꯁꯤ ꯉꯁꯤꯒꯤ ꯃꯇꯝ ꯉꯥꯏꯍꯥꯛ ꯀꯥꯏꯊꯣꯛꯄꯤꯔꯒ ꯑꯩꯅ ꯋꯥꯔꯤ ꯋꯥꯇꯥꯏ ꯇꯧꯕꯗ ꯍꯔꯥꯎ ꯍꯔꯥꯎꯅ ꯃꯇꯦꯡ ꯄꯥꯡꯕꯤꯔꯛꯄꯒꯤ ꯌꯥꯝ ꯅꯨꯡꯉꯥꯏꯕ ꯐꯣꯡꯗꯣꯛꯆꯩ ꯑꯗꯨ ꯃꯔꯨꯞꯁꯨ ꯑꯗꯣꯝꯒꯤ ꯑꯆꯤꯟꯕ ꯊꯕꯛ ꯂꯩꯖꯔꯝꯂꯒꯅꯤ ꯑꯩꯒꯤꯁꯨ ꯊꯕꯛ ꯈꯔ ꯄꯥꯡꯊꯣꯛꯆꯒꯦ ꯉꯁꯤꯒꯤꯗꯤ ꯃꯇꯥꯡꯁꯤꯗ ꯀꯥꯏꯅꯔꯁꯤ
ꯀꯥꯏꯅꯔꯁꯤ ꯃꯔꯨꯞ